ꯍꯜꯂꯣ
ꯇꯥꯕ꯭ꯔꯣ
ꯇꯥꯔꯦ ꯇꯥꯔꯦ
ꯀꯩꯗꯧꯌꯤꯅꯣ
ꯑ ꯐꯝꯃꯤꯌꯦ ꯅꯪꯗꯤ ꯅꯣꯏꯗꯤ
ꯑꯩꯁꯨ ꯍꯧꯖꯤꯛ ꯇꯨꯝꯃꯒ ꯍꯧꯒꯠꯂꯒ ꯐꯝꯃꯤ
ꯑꯠꯁꯥ ꯇꯨꯝꯃꯒ ꯍꯧꯒꯠꯂꯒ ꯐꯝꯃꯤꯌꯦ
ꯎꯝ
ꯎꯝ ꯐꯔꯦ ꯐꯔꯦ ꯀꯩ ꯏꯟꯁꯥꯡ ꯆꯥꯔꯦ ꯑꯌꯨꯛꯇꯤ
ꯎꯝ ꯃꯁꯤꯁꯦꯀꯣ ꯎꯝ ꯏꯁꯀ꯭ꯋꯥꯁ ꯏꯁꯀ꯭ꯋꯥꯁ ꯃꯅꯥ ꯆꯥꯏ
ꯑꯁ ꯃꯅꯥ ꯏꯁꯀ꯭ꯋꯥꯁ ꯏꯁꯀ꯭ꯋꯥꯁ ꯅꯠꯇꯕ ꯃꯅꯥꯗꯣ ꯆꯥꯕ
ꯍꯣꯏ ꯍꯣꯏ
ꯍꯥꯎꯕ꯭ꯔꯥ
ꯍꯥꯎꯋꯦ
ꯌꯦꯟꯁꯥ ꯁꯟꯁꯥ ꯍꯦꯟꯅ ꯍꯥꯎꯕ꯭ꯔꯥ
ꯎꯝ ꯍꯥꯎꯑꯦ ꯑꯗꯨꯅ
ꯑꯗꯨ
ꯐꯥꯒꯤ ꯇꯧꯕꯅꯤꯗ ꯁꯟꯁꯥ ꯑꯦ ꯁꯥꯅꯗꯤ ꯍꯦꯟꯅ ꯍꯥꯎꯋꯦ ꯀꯩꯅꯣ
ꯍꯦ ꯑꯗꯨꯅꯦꯕ ꯀꯩꯗꯧꯔ ꯑꯩ ꯀꯩꯗꯧꯔꯤꯒꯦ ꯑꯃꯨꯛ ꯍꯥꯢꯒꯦ ꯇꯧꯋꯦ ꯌꯥꯗ꯭ꯔꯦꯅꯦ ꯌꯥꯗ꯭ꯔꯦꯅꯦ ꯀꯣꯜ ꯇꯧꯃꯟꯕꯒꯤ ꯀꯣ ꯍꯣꯏ
ꯀꯩ ꯍꯥꯏꯕ
ꯑꯗꯨ ꯀꯅꯥ ꯀꯅꯥ ꯂꯩꯒꯦ ꯍꯧꯖꯤꯛꯇꯤ
ꯍꯧꯖꯤꯛꯇꯤ ꯃꯤ ꯂꯣꯢꯅ ꯃꯛ ꯂꯩꯌꯦꯗ
ꯌꯨꯝꯗꯔꯣ
ꯑꯣ ꯌꯨꯝꯗꯅꯦ ꯊꯕꯛ ꯆꯠꯂꯒ ꯃꯣꯔꯅꯤꯡ ꯇꯥꯕꯒꯤꯀꯣ
ꯍꯣꯏ
ꯍꯜꯂꯛꯄ ꯍꯜꯂꯛꯑꯒ ꯉꯥꯛꯇꯪ ꯇꯨꯝꯕ ꯑꯩꯅ
ꯢꯁ ꯅꯪꯁꯦ ꯆꯦꯁꯦ ꯊꯟꯕ ꯀꯠ ꯇꯧꯕ ꯃꯥꯜꯂꯤꯅꯦꯀꯣ
ꯅꯠꯇꯦꯗ ꯃꯣꯔꯅꯤꯡ ꯁꯤꯐ ꯇꯥꯕ ꯑꯩ ꯏꯟꯇꯔꯟ ꯆꯠꯄꯗꯀꯣ
ꯑꯣ ꯑꯣ
ꯑꯗꯨꯒꯤꯅꯦꯗ
ꯑꯗꯨ ꯑꯣꯏꯔꯗꯤ ꯅꯪꯁꯦ ꯍꯧꯖꯤꯛ ꯂꯩꯔꯤꯁꯦ ꯈꯨꯟꯗꯔꯥ ꯅꯠꯇ꯭ꯔꯒ ꯈꯨꯟꯗꯔꯥ
ꯌꯨꯝꯗꯅꯦ ꯇꯝꯄꯥꯛꯇꯅꯦ
ꯇꯝ ꯄꯥꯛꯇ
ꯎꯝ ꯅꯪꯗꯤ
ꯑꯩꯈꯣꯏꯗꯤ ꯀ꯭ꯔꯤ ꯍꯥꯏꯁꯤꯔ ꯑ ꯆꯤꯡ ꯆꯤꯡꯗ ꯆꯤꯡꯃꯛ ꯅꯠꯇꯕ ꯆꯤꯡ ꯆꯤꯡ ꯃꯥꯟꯕ ꯆꯤꯡꯗ
ꯑꯗꯨꯁꯨ ꯑꯗꯨꯝ ꯌꯥꯏ
ꯌꯥꯏꯀꯣ
ꯎꯝ ꯌꯥꯏ ꯌꯥꯏ ꯑꯗ ꯅꯪ ꯅꯪꯁꯨ ꯆꯥꯛ ꯆꯥꯈ꯭ꯔꯕ ꯅꯠꯇ꯭ꯔꯣ
ꯑꯩ ꯆꯥꯛ ꯆ ꯑ ꯑꯌꯨꯛꯇ ꯆꯥꯕ ꯂꯣꯏꯔꯒ ꯉꯁꯥꯏ ꯄꯨꯡ ꯑꯅꯤ ꯑꯗꯨꯋꯥꯏꯗ ꯑꯃꯨꯛ ꯑꯃꯔ ꯆꯥꯈ꯭ꯔꯦ ꯑꯅꯤꯔꯛ ꯁꯨꯔꯦ ꯁꯤꯒꯤ ꯆꯥꯛ ꯂꯥꯝꯃꯦꯕ
ꯎꯝ ꯀꯩ ꯌꯦꯟꯁꯥꯡ ꯆꯒꯦ ꯅꯪꯗꯤ
ꯉꯁꯤ ꯎꯇꯤ ꯊꯣꯡꯕ
ꯑꯣ ꯍꯥꯎꯋꯦꯅꯦ ꯍꯥꯎꯔꯝꯅꯤꯗ
ꯑꯗꯨꯝ ꯍꯥꯎꯋꯦ ꯍꯥꯏꯇꯥꯔꯦ
ꯎꯝ ꯎꯝ ꯍꯥꯎꯕꯅꯤ ꯍꯥꯎꯕꯅꯤ ꯑꯗꯣ ꯉꯁꯤꯗꯤ ꯊꯕꯛ ꯆꯠꯇꯦ ꯑꯗꯨꯝ ꯌꯨꯝ ꯂꯩꯌꯦ
ꯑꯩ ꯉꯁꯤꯗꯤ ꯊꯕꯛ ꯇꯧꯗ꯭ꯔꯦ ꯉꯁꯤꯗꯤ ꯌꯨꯝꯗ ꯉꯔꯥꯡꯗꯨ ꯕꯣꯜ ꯌꯦꯡꯕꯒꯤ ꯊꯦꯡꯅ ꯍꯧꯒꯠꯄꯒꯤ
ꯉꯁꯤꯁꯦ
ꯍꯣꯏ ꯑꯥꯔꯖꯦꯟꯇꯤꯅꯥ ꯚꯔꯁꯦꯁ ꯏꯪꯂꯦꯟ ꯐꯖꯥꯔꯗꯣꯏꯅꯤ
ꯑꯁ ꯑꯩꯗꯤ ꯏꯪꯂꯦꯟꯅꯦ
ꯁꯤ ꯑꯗꯨꯗꯤ ꯅꯪ ꯏꯪꯂꯦꯟ ꯑꯣꯏꯔꯗꯤ ꯅꯪ ꯔꯣꯅꯥꯜꯗꯣ ꯐꯦꯟ ꯑꯣꯏꯔꯝꯃꯅꯤ
ꯅꯠꯇꯦꯗ
ꯅꯠꯇ‌ꯦ
ꯎꯝ ꯑꯩꯗꯤ ꯁ‍꯭ꯄꯦꯟꯒ ꯏꯪꯂꯦꯟꯅꯦ
ꯑꯩꯗꯤ ꯁꯄꯦꯟꯒ ꯑꯥꯔꯖꯦꯟꯇꯤꯅꯥꯅꯦ
ꯑꯣ ꯁ꯭ꯄꯦꯟꯁꯦ ꯍꯩꯌꯉꯣ
ꯉꯔꯥꯡ ꯌꯦꯡꯕ꯭ꯔꯥ
ꯍꯣꯏ
ꯑꯉꯥꯡꯗꯣ ꯐꯖꯩ ꯀꯣ
ꯍꯣꯏ ꯐꯖꯩꯌꯦ
ꯉꯔꯥꯡꯒꯤꯗꯗꯤ ꯑꯁ ꯏꯪꯂꯦꯟ ꯑ ꯁ꯭ꯄꯦꯟ ꯅ ꯐ꯭ꯔꯥꯟꯗꯨ ꯄꯨꯔꯥꯅ ꯑꯣꯠꯄꯤꯔꯤꯅꯦ
ꯑꯗꯨꯅꯦ
ꯕꯣꯜꯕꯨ ꯕꯣꯜ ꯐꯖꯅ ꯄꯥꯏꯗꯦ ꯃꯣꯏꯗꯣ ꯏꯪꯂꯤꯌꯥ ꯏꯁꯄꯦꯟ ꯑꯗꯨꯝ ꯄꯥꯏꯔ ꯂꯩꯕꯅꯦ ꯚꯔꯦ
ꯃꯣꯏꯗꯣ ꯕꯣꯜ ꯀꯦꯔꯤ ꯇꯧꯕ ꯍꯩꯕ ꯃꯥꯜꯂꯦ ꯁ꯭ꯄꯦꯟꯁꯤꯡꯁꯦ
ꯍꯣꯏ ꯃꯣꯏꯗꯤ ꯀꯣꯛ ꯌꯥꯝ ꯁꯤꯡꯕ ꯀꯣ ꯌꯥꯝ ꯋꯥꯡꯕ ꯃꯣꯏꯗꯣ ꯗꯨꯏꯅꯤ
ꯍꯣꯏ ꯐꯖꯅ ꯁꯅꯥꯏꯌꯦ ꯉꯔꯥꯡꯗꯨꯗꯤ
ꯎꯝ
ꯎꯝ ꯂꯥꯎꯕꯗ ꯌꯥꯃꯥꯜꯗꯨꯔ
ꯍꫭꯏ
ꯍꯣꯏ ꯌꯥꯝꯅ ꯍꯩꯌꯦ ꯑꯗꯣ ꯑꯉꯥꯡ ꯑꯗꯣ ꯑꯉꯥꯡꯅꯦꯗꯤ ꯍꯥꯏꯔꯤꯌꯦ ꯑꯗꯨ ꯕꯣꯜ ꯁꯥꯅꯕ ꯌꯥꯝ ꯑꫭ
ꯅꯥꯏꯟꯇꯤꯟ ꯌꯔꯁ ꯅꯦ ꯃꯥꯗꫭ ꯏꯅꯥꯎ ꯅꯨꯄꯥꯅꯤꯅꯦ ꯏꯅꯥꯎ ꯅꯨꯄꯥꯅꯤꯅꯦ
ꯍꯣꯏꯅꯦ ꯍꯣꯏꯅꯦ ꯑꯩꯁꯨ ꯏꯅꯥꯎꯅꯨꯄꯥꯒꯨꯝꯕꯅꯤꯗ
ꯍꫭꯏ ꯏꯅꯥꯎꯅꯨ
ꯄꯥꯅꯤ ꯎꯝ ꯎꯝ ꯍꯣꯏ ꯍꯣꯏ ꯃꯥꯅꯦ ꯈꯣꯏ ꯃꯤ ꯂꯣꯏꯅꯃꯛꯀꯤ ꯃꯅꯥꯎ ꯅꯨꯄꯥꯅꯦ ꯎꯝ ꯍꯣꯏ ꯌꯦꯡꯗꯤ ꯌꯦꯡꯁꯤꯔ ꯈꯜꯂꯤ ꯍꯣꯏꯗ ꯏꯪꯂꯦꯟ ꯌꯦꯡꯗ꯭ꯔꯗꯤ ꯀꯩꯅꯣ
ꯑ ꯐꯖꯅ ꯌꯦꯡ
ꯌꯦꯡꯒꯅꯤ ꯅꯪꯁꯨ ꯌꯦꯡꯒꯅꯤ
ꯍꯣꯏ ꯀꯩꯅꯣ ꯑꯩꯒꯤ ꯃꯈꯣꯟꯗꫭ ꯑꯩ ꯏꯊꯟꯗ ꯑꯗꯨꯝ ꯇꯥꯏꯗ
ꯑꯣ ꯑꯩꯗꯤ ꯑꯗꯨꯝ ꯇꯥꯏꯌꯦ
ꯑꯩꯅ ꯍꯥꯏꯗꯤ ꯑꯩꯅ ꯉꯥꯡꯕꯗꯨ ꯑꯩꯉꯣꯟꯗ ꯑꯃꯨꯛ
ꯑꯣ ꯍꯣꯏꯅꯦ ꯏꯀꯣ ꯇꯧꯔꯛꯄꯗꯣ ꯀꯣ
ꯍꯣꯏ
ꯑꯗꯨꯝ ꯇꯧꯕꯅꯦ ꯑꯗꯨꯝ ꯄꯥꯏꯌꯨ ꯑꯗꯨꯝ ꯄꯥꯏꯔꯒ ꯉꯥꯛꯇꯪ ꯂꯩ ꯑꯗꯨꯝ ꯃꯥꯡꯕꯅꯦ ꯑꯩꯁꯨ ꯑꯗꯨꯝꯇ ꯇꯧꯋꯦ
ꯑꯣ ꯇꯨꯗꯤ ꯉꯥꯛꯇꯪ ꯄꯥꯏꯕ ꯇꯥꯔꯦꯅꯦꯀꯣ ꯑꯗꯨꯗꯤ
ꯍꯣꯏ ꯉꯁꯤꯗꯤ ꯁꯥꯔꯝꯅꯤꯀꯣ
ꯉꯁꯤꯁꯦ ꯉꯁꯤꯒꯤ ꯋꯦꯗꯔꯁꯦ ꯑ ꯅꯥꯡꯁꯥ ꯐꯖꯅ ꯊꯣꯛꯇ꯭ꯔꯒ ꯌꯥꯝꯅ ꯁꯥꯕ ꯖꯥꯠꯇꯣ ꯑꯗꯨ ꯇꯧꯋꯦ
ꯉꯁꯥꯏꯗꯣ ꯅꯣꯡ ꯇꯥꯕꯅꯦꯕ ꯇꯥꯔꯁꯨ ꯑꯃꯨꯛ ꯁꯥꯔꯛꯑꯦꯕ
ꯑꯁ ꯇꯨꯝꯕꯁꯨ ꯋꯥꯏꯗ
ꯋꯥꯕꯅꯦ ꯍꯣꯏ
ꯑꯁ ꯀꯔꯤꯒꯤ ꯇꯨꯝꯕ꯭ꯔ ꯈꯪꯗꯦ ꯑꯁ ꯇꯨꯝꯃꯒ ꯍꯧꯒꯠꯂꯒ ꯂꯣꯏꯅꯃꯛ ꯑꯩꯒꯤ ꯀꯩꯅꯣꯝ ꯅꯥꯏ ꯕꯣꯗꯤ ꯅꯥꯏ ꯏꯁꯥ ꯎꯝ ꯀꯩꯅꯣ ꯇꯧꯋꯦ ꯑꯩ ꯗꯣ ꯌꯨꯝ ꯑꯦ ꯇꯨꯝꯔꯒ
ꯑ
ꯏ ꯁꯣꯟꯕꯒꯤꯔ ꯈꯪꯗꯦ ꯂꯥꯏꯟ ꯗ ꯗꯨꯝ ꯀꯩꯅꯣ ꯂꯩꯅ ꯑꯗꯨ ꯇꯧꯕꯅ ꯋꯥꯕꯗꯣ
ꯑꯣ ꯏꯖꯦ ꯏꯁꯥꯗ ꯂꯥꯏꯟ ꯅꯪꯕꯨ ꯐꯥꯕ꯭ꯔ
ꯍꯣꯏ ꯑꯗꯨꯝꯃꯥꯏꯟ ꯇꯧꯋꯦ
ꯑꯗꯨ ꯌꯥꯝ ꯋꯥꯕꯅꯦ ꯍꯥꯥꯏꯕ
ꯍꯣꯏ ꯑꯁ ꯑꯩꯗꯣꯀꯣ ꯁꯥꯁꯨ ꯁꯥꯈ꯭ꯔꯦꯕ
ꯑꯥꯏ
ꯏꯆꯦ ꯑꯁ ꯍꯧꯒꯠꯅꯤꯡꯉꯥꯏꯗꯤ ꯏ ꯇꯧꯕꯅꯤ ꯑꯗꯣ ꯉꯝꯗꯕ ꯑꯃꯨꯛ ꯍꯧꯒꯠꯂꯦ ꯑꯃꯨꯛꯀ ꯎꯏꯊꯩꯌꯦ ꯑꯃꯨꯛ ꯑꯗꯣ ꯑꯁ ꯍꯧꯖꯤꯛꯇꯤ ꯈꯪꯗꯦ ꯑꯩ ꯍꯧꯒꯠꯇ꯭ꯔꯗꯤ ꯌꯥꯗꯦ ꯅꯝꯐꯨꯗ ꯍꯧꯒꯠꯄꯅꯦ ꯑꯩ ꯍꯧꯖꯤꯛ ꯑꯦ ꯋꯥ ꯋꯥꯏ ꯈꯪꯕ꯭ꯔꯥ ꯍꯧꯒꯠꯄꯗꯣ
ꯅꯨꯡꯊꯤꯟꯗ ꯇꯨꯝꯕꯗꯤ ꯐꯠꯇꯕꯅꯤ ꯑꯗꯨꯝ ꯂꯥꯏꯅ ꯑꯗꯨꯝ ꯀꯣ ꯑꯗꯨꯝ ꯊꯦ ꯍꯦꯛ ꯇꯧꯕꯅꯦ
ꯍꯣꯏ ꯁꯨꯝ ꯇꯧꯋꯦ ꯑꯗꯨ ꯑꯗꯨꯒꯤ ꯑꯩ ꯇꯨꯝꯗꯤ ꯇꯨꯝꯅꯤꯡꯗꯕꯅꯦꯕ ꯑꯁꯦꯡꯕꯗꯤ ꯑꯗꯨ ꯑꯣꯏꯔꯁꯨ ꯑꯩꯗꯣ ꯉꯁꯥꯏꯗꯣ ꯌꯥꯝ ꯇꯨꯝ ꯇꯨꯝꯅꯤꯡꯕ
ꯎꯝ
ꯈꯤꯇꯪ ꯇꯨꯝꯊꯒꯦꯅ ꯃꯤꯅꯤꯠ ꯃꯈꯥꯏ ꯐꯥ ꯇꯨꯝꯊꯒꯦ ꯇꯨꯝꯕꯗꯣ ꯑꯗꯨꯝ ꯄꯨꯡ ꯑꯃ ꯍꯦꯜꯂꯦ
ꯃꯤꯅꯤꯠ ꯃꯈꯥꯏ ꯍꯥꯏꯁꯦ ꯌꯥꯏ ꯌꯥꯏ ꯄꯨꯡ ꯃꯈꯥꯏ ꯅꯠꯇꯕ ꯄꯨꯡ ꯃꯈꯥꯏ ꯅꯠꯇꯕ ꯃꯤꯅꯤꯠ ꯃꯈꯥꯏ
ꯄꯨꯝꯍꯥꯏ ꯍꯥꯏꯕ ꯄꯨꯡ ꯃꯈꯥꯏ ꯍꯥꯏꯕ
ꯑꯗꯨꯝ ꯅꯨꯡꯊꯤꯗ ꯇꯨꯝꯃꯁꯨ ꯑꯩꯗꯤ ꯉꯝꯇ ꯇꯧꯅꯤ ꯑꯩꯈꯣꯏꯗꯤ ꯅꯨꯡꯊꯤꯗ ꯑꯗꯨꯝ ꯇꯨꯝꯃꯁꯨꯀꯣ ꯀꯩꯁꯨ ꯇꯧꯗꯦꯕ ꯑꯩꯈꯣꯏꯗꯤ ꯁꯥ ꯀꯟꯕꯩꯔꯥ ꯀꯩꯅꯣ
ꯑꯗꯨꯒꯤꯅꯦ ꯑꯩꯗꯤꯀꯣ ꯎꯝ ꯑꯗꯨꯝ ꯀꯩꯅꯣꯗ ꯑꯥ ꯁꯤꯒꯨꯝꯕ ꯃꯇꯝ ꯁꯤ ꯑꯥ ꯗꯨꯝ ꯇꯨꯝꯔꯗꯤ ꯅꯨꯡꯉꯥꯏꯇꯦꯕ ꯏꯁꯥꯗꯣ
ꯇꯕ꯭ꯔꯣ ꯇꯥꯕ꯭ꯔꯣ ꯂꯧ ꯆꯦꯛ ꯆꯦꯛ
ꯇꯥꯏꯌꯦ ꯅꯪ ꯇꯥꯗꯕ꯭ꯔꯣ
ꯑꯍꯥ ꯉꯥꯛꯇꯪ ꯂꯦꯞꯈꯤꯕꯒꯨꯝ ꯇꯧꯕ ꯇꯥꯥꯗꯕ꯭ꯔꯥ ꯇꯧꯅꯦ
ꯑꯗꯨꯒꯤ ꯑꯩꯗꯣ
ꯎꯝ ꯍꯥꯏꯔꯣ ꯍꯥꯏꯔꯣ ꯍꯥꯏꯔꯣ
ꯅꯤꯡꯉꯥꯏꯗꯤ ꯇꯧꯕꯅꯦꯕ
ꯍꯣꯏ
ꯑꯗꯨ ꯗꯨꯝ ꯑꯦ ꯀꯥꯟꯅꯥꯗꯦꯁꯦ ꯉꯥꯛꯇꯪ ꯇꯨꯝꯒꯦꯅ ꯑꯩꯁꯨ ꯊꯕꯛꯁꯨ ꯂꯩꯇꯕꯕꯨ ꯍꯧꯖꯤꯛꯇꯤ ꯄꯣꯊꯥꯈꯤꯁꯦꯅ ꯑꯩꯖꯨ ꯇꯨꯝꯕꯥ
ꯑꯥꯏ
ꯑꯗꯨꯗꯒꯤꯗꯤ ꯈꯪꯍꯧꯗ꯭ꯔꯕ
ꯑꯆꯥ
ꯗꯨꯝ ꯇꯨꯝꯊꯈ꯭ꯔꯦ
ꯑꯗꯣ ꯅꯪ ꯅꯆꯤꯟ ꯅꯅꯥꯎ ꯀꯥꯌꯥꯔꯣ
ꯑꯍꯨꯝ ꯑꯩꯅ ꯈ꯭ꯋꯥꯏꯗꯒꯤ ꯑꯉꯥꯡ
ꯑꯦ ꯅꯪ ꯑꯉꯥꯡꯅ ꯑꯉꯥꯡ ꯑꯣꯏꯕ꯭ꯔꯥ
ꯍꯣꯏ ꯑꯩꯅ ꯈ꯭ꯋꯥꯏꯇꯒꯤ ꯑꯉꯥꯡꯅꯦ
ꯑꯣ ꯈ꯭ꯋꯥꯏꯗꯒꯤ ꯑ ꯆꯧ ꯑꯥ ꯎꯝ ꯈ꯭ꯋꯥꯏꯗꯒꯤ ꯑꯆꯧꯕ ꯑꯣꯏ ꯀꯥꯏꯗꯤ ꯑꯍꯥꯟ ꯑꯣꯏꯔꯗꯤ ꯈꯣ ꯈ꯭ꯋꯥꯏꯗꯤ ꯑꯍꯟ ꯑꯣꯏꯔꯗꯤꯀꯣ ꯄꯛꯆꯒꯅꯤ ꯅꯪꯗꯤ
ꯑꯩꯁ ꯅꯠꯇꯦꯍꯦ ꯑꯇꯣꯝꯕꯤꯅꯦ ꯈ꯭ꯋꯥꯏꯗꯒꯤ ꯑꯇꯣꯝ
ꯇꯣꯝꯕꯤ ꯇꯣꯝꯕꯤꯅꯦ ꯍꯥꯏꯕꯅꯤꯀꯣ ꯇꯣꯝꯕꯤ
ꯏꯆꯦꯗꯤ ꯌꯨꯝ ꯄꯥꯟꯈ꯭ꯔꯦ ꯍꯥꯥ ꯇꯥꯕ꯭ꯔꯣ ꯍꯜꯂꯣ
ꯇꯥꯕ꯭ꯔꯣ
ꯇꯥꯗꯕ꯭ꯔꯣ ꯇꯥꯏ ꯇꯥꯏ
ꯑꯣ ꯅꯦꯋꯥꯛ ꯁꯦꯡꯅ ꯇꯠ
ꯍꯣꯏ ꯅꯦꯠꯋꯥꯛꯁꯦ ꯅꯨꯡꯉꯥꯏꯇꯦ ꯇꯥꯗꯕ꯭ꯔꯥ
ꯆꯦꯀꯤꯡ ꯑꯣ ꯅꯦꯋꯥꯛꯁꯦ ꯑꯦꯗꯝ ꯆꯠꯈꯤꯕꯅꯤꯗ ꯅꯦꯠꯋꯥꯛꯇꯣ ꯆꯞꯈꯤꯕꯒꯨꯝ ꯇꯧꯕ ꯑꯥ ꯑꯩꯒꯤ ꯑꯣꯏꯔꯝꯃꯅꯤ
ꯑꯣ ꯑꯣ ꯑꯣ
ꯑꯩꯗꯤ ꯍꯦꯛ ꯍꯦꯛ ꯑꯗꯨꯃꯥꯏꯟ ꯇꯧꯕ ꯑꯩꯅ ꯉꯪꯁꯥꯏ ꯍꯪꯕꯗꯣ ꯑꯥ ꯑꯥ ꯅꯪꯅ ꯑꯇꯣꯝꯕꯤꯅꯦ ꯑꯃꯗꯣ ꯑꯥ ꯑꯃꯥꯗꯨ ꯌꯨꯝ ꯄꯥꯟꯈ꯭ꯔꯦ ꯑꯗꯨꯒ ꯑꯃꯥꯗꯤ ꯀꯩꯗꯧꯔꯤꯕ
ꯃꯥꯗꯤ ꯂꯥꯏꯔꯤꯛ ꯇꯝꯕ ꯂꯣꯏꯔꯒ ꯊꯕꯛ ꯀꯟꯅ ꯊꯤꯔꯤ
ꯇꯧ ꯀꯟꯅ ꯊꯤꯔꯤꯌꯦ
ꯎꯝ
ꯐꯩꯅꯦ ꯑꯗꯨꯗꯤ
ꯈꯪꯗꯦ ꯅꯣꯏꯗꯤ
ꯑꯩꯈꯣꯏꯗꯤ ꯎꯝ ꯑꯅꯤ ꯈꯠꯇꯅꯦ
ꯅꯪꯅ ꯈ꯭ꯋꯥꯏꯒꯤ ꯑꯍꯟ
ꯑꯍꯟ ꯃꯥꯟꯕ꯭ꯔꯥ
ꯍꯣꯏ
ꯑꯍꯟ ꯑꯣꯏꯔꯗꯤ ꯄꯛꯆꯒꯗꯕꯅꯤꯀꯣ ꯑꯩꯁꯦ
ꯅꯪꯁꯨ ꯈ꯭ꯋꯥꯏꯗꯒꯤ ꯑꯇꯣꯝꯕꯗꯨꯔꯥ
ꯑꯍꯣꯏ ꯑꯍꯟ ꯑꯣꯏꯔꯗꯤ ꯄꯛꯆꯒꯗꯝꯅꯦꯕ ꯅꯠꯇ꯭ꯔꯣ
ꯎꯝ
ꯌꯥꯗꯝꯅꯤ ꯑꯇꯣꯝꯕꯅꯤꯅꯦ
ꯑꯣ ꯎꯝ ꯅꯆꯦꯔꯥ ꯗꯗꯥꯔꯥ ꯎꯝ ꯅꯪꯒꯤ ꯃꯊꯛꯇ ꯂꯩꯕꯗꯤ
ꯗꯗꯥꯅꯦ ꯗꯗꯥ
ꯎꯝ
ꯑꯣ ꯑꯣ ꯃꯥꯗꯤ ꯅꯨꯄꯤ ꯀꯥ ꯀꯧꯗ꯭ꯔꯤ
ꯄꯥꯝꯃꯦ ꯅꯨꯄꯤ ꯄꯥꯝꯃꯦ ꯅꯨꯄꯤ ꯑꯃꯥ ꯄꯤꯔꯛꯑꯣ ꯈꯣꯏꯒꯤ
ꯑꯦꯁ ꯅ ꯅꯣꯏꯒꯤ ꯗꯥꯗꯥ ꯊꯤꯌꯣ ꯍꯥꯏꯔꯣꯅ
ꯑꯥ
ꯅꯪꯒꯤ ꯗꯥꯗꯥ ꯗꯊꯤꯌꯣ ꯍꯥꯏꯌꯣꯗꯅ
ꯎꯝ ꯈꯪꯗ꯭ꯔꯦꯗ ꯍꯥ ꯋꯥꯗꯦꯗ
ꯑꯥꯊ
ꯑꯣ ꯅꯨꯄꯤ ꯊꯥꯟ